ꯍꯜꯂꯣ ꯇꯥꯕ꯭ꯔꯣ
ꯍꯜꯂꯣ ꯇꯥꯏ ꯋꯥ ꯈꯔ ꯀꯟꯅ ꯉꯥꯡꯉꯨꯒꯣ ꯀꯣ
ꯀꯛꯟꯅ ꯉꯥꯡꯉꯦꯗ
ꯂꯣꯏꯔꯕꯣ ꯍꯥꯜꯂꯣ
ꯑꯩꯅ ꯉꯥꯡꯕꯗꯣ
ꯂꯣꯏꯗ꯭ꯔꯤ ꯂꯣꯏꯒꯗꯧꯔꯦ
ꯇꯧꯗꯨꯢꯅꯤꯗ ꯑꯗꯨꯗꯤ
ꯍꯣꯏ ꯇꯧꯔꯔꯣꯢ
ꯑꯍꯤꯡꯗ ꯇꯧꯕ ꯌꯥꯏꯕ
ꯍꯣꯏ ꯑꯗꯨꯗꯤ ꯆꯨꯝꯃꯦ ꯑꯩꯈꯣꯏ ꯍꯌꯦꯡꯗꯣ ꯃꯤ ꯂꯥꯛꯀꯦ ꯍꯥꯏꯕ ꯑꯗꯨꯒꯤ
ꯆꯥꯛ ꯆꯗ꯭ꯔꯤꯕꯣ ꯅꯥꯪꯗꯤ
ꯆꯔꯦꯗ ꯉꯁꯥꯢ ꯆꯥꯔꯦ
ꯆꯥꯔꯦ
ꯍꯣꯏ
ꯎꯝ ꯃꯄꯥꯜꯗ ꯂꯩꯕ꯭ꯔꯣ ꯑꯗꯨꯗꯤ
ꯑꯩꯒꯤ ꯢꯌꯥꯝꯕ ꯑꯃꯒ ꯂꯩꯌꯦ
ꯃꯄꯥꯟꯗꯥ ꯂꯩꯕꯔꯣ ꯏꯃꯨꯡꯗ
ꯃꯄꯜꯗ ꯂꯩꯇꯦ ꯃꯅꯨꯡꯗ ꯂꯩ ꯃꯅꯨꯡꯗ
ꯑꯣ
ꯃꯅꯨꯡꯗ ꯂꯩꯌꯦ ꯅꯪꯗꯤ ꯃꯄꯥꯟꯗ ꯂꯩꯕ꯭ꯔꯣ
ꯍꯥ
ꯅꯪ ꯃꯄꯥꯟꯗ ꯂꯩꯕ꯭ꯔꯣ
ꯑꯩꯁꯨ ꯃꯃꯤꯗ ꯆꯪꯈ꯭ꯔꯦ ꯑꯃꯨꯛ
ꯑꯣ
ꯃꯅꯨꯡꯗ ꯅꯦꯠꯋꯥꯛ ꯈꯔ ꯅꯨꯡꯉꯥꯏꯕ ꯍꯥꯏꯇꯥꯔꯦ
ꯑꯣ
ꯑꯗꯨꯕꯨ ꯃꯅꯨꯡꯗꯗꯤ ꯐꯖꯅ ꯇꯥꯗꯕ
ꯑꯣ
ꯅꯊꯟꯗ ꯂꯩꯕ꯭ꯔꯣ ꯁꯤꯗꯤ
ꯑꯩꯒꯤ ꯏꯌꯥꯝꯕꯒ ꯂꯩꯌꯦꯕ
ꯍꯣꯏ ꯍ ꯀꯩ ꯏꯆꯥꯡ ꯇꯣꯡꯗꯣꯏꯅꯣ ꯉꯁꯤꯗꯤ ꯑꯣ ꯇꯥꯏꯌꯦ ꯑꯗꯨ ꯋꯥ ꯈꯔ ꯀꯟꯅ ꯉꯥꯡꯉꯨꯀꯣ
ꯅꯪ ꯇꯥꯔꯗꯤ ꯌꯥꯔꯦꯅꯦ ꯀꯩꯅꯣ
ꯍꯥꯏꯗꯤ ꯐꯖꯅ ꯇꯥꯗꯦꯕ
ꯅꯪꯒꯤ ꯅꯥꯀꯣꯡ ꯐꯖꯅ ꯑꯗꯨ ꯐꯖꯅ ꯇꯥꯎ
ꯍꯣꯏ ꯑꯩꯒꯤ ꯅꯀꯣꯡꯗ ꯊꯥꯝꯃꯒ ꯇꯥꯗꯤ ꯇꯔꯤꯕꯅꯦ ꯑꯗꯣ ꯅꯪꯕ ꯈꯔ ꯀꯟꯅ ꯉꯥꯡꯕꯤꯕ ꯇꯥꯔꯦꯅꯦ
ꯍꯣꯏ ꯀꯥꯟꯅ ꯉꯥꯡꯕꯤꯒꯦ
ꯍꯧꯖꯤꯛꯇꯤ ꯌꯥꯏꯀꯣ ꯁꯨꯃꯥꯏꯅ ꯉꯥꯡꯅꯗꯤ ꯌꯥꯏꯀꯣ ꯑꯁꯤ ꯍꯦꯟꯅ ꯀꯜꯂꯣ ꯍꯥꯏꯕ꯭ꯔꯣ
ꯌꯥꯢꯌꯦ ꯌꯥꯎꯔꯗꯤ ꯀꯜꯂꯣꯅꯥ
ꯑꯩꯕꯨ ꯃꯤꯅ ꯉꯧꯕ꯭ꯔꯥ ꯍꯥꯏꯅ ꯍꯪꯔꯗꯤ ꯏꯀꯥꯏꯌꯦꯕ
ꯅꯪ ꯐꯨꯠꯕꯣꯜ
ꯀꯣꯏꯔꯛ ꯍꯣꯔꯦ ꯍꯣꯔꯦꯟ ꯅꯣꯏ ꯌꯨꯝꯗ ꯀꯣꯏꯔꯛꯀꯦ
ꯎꯝ ꯀꯣꯢꯔꯛꯎꯀꯣ ꯏꯚꯤꯅꯤꯡꯗ
ꯍꯧꯖꯤꯛ ꯀꯣꯏꯔꯛꯒꯅꯤ
ꯅꯨꯡꯊꯥꯡꯗꯁꯨ ꯌꯥꯏꯗ ꯍꯣꯏ ꯀꯣꯏꯔꯥꯛꯑꯣ
ꯍꯣꯏ ꯑꯩꯒꯂꯥꯒꯑꯗꯤ ꯀꯔꯤ ꯄꯤꯒꯦꯔꯥ
ꯀꯔꯤ ꯂꯩꯕ꯭ꯔꯣꯅꯦ ꯑꯩꯈꯣꯢ ꯌꯨꯝꯗ
ꯅꯣꯏꯒꯤ ꯊꯥꯡ ꯑꯃ ꯊꯥꯡ ꯑꯃ
ꯂꯩ ꯂꯩꯕꯗꯤ ꯄꯤꯒꯦ ꯑꯁ ꯃꯦꯡ ꯃꯦꯡꯒꯣꯗꯣ ꯇꯁꯦꯡꯅꯀꯣ
ꯅꯣꯏ ꯅꯣꯏꯗꯤ ꯍꯦꯛꯑꯒꯥ ꯆꯥꯎ ꯍꯦꯛꯄꯥ ꯉꯝꯗ꯭ꯔꯣ
ꯍꯪꯕꯗꯤ ꯇꯜꯂꯦꯗ
ꯅꯪꯩ ꯂꯎꯋꯣ ꯅꯪ ꯂꯥꯎ ꯏꯕꯥꯅꯤ ꯅꯪ ꯂꯥꯎ ꯢꯕꯥꯅꯤ
ꯏꯕꯥꯅꯤ ꯍꯨꯔꯥꯟꯁꯤꯔꯣ
ꯍꯨꯔꯥꯟꯁꯤꯔꯣ ꯌꯥꯏꯌꯦ
ꯍꯣꯏ ꯑꯩ ꯂꯥꯛꯀꯦ ꯢꯕꯥꯅ ꯍꯨꯔꯥꯜꯂꯒ ꯆꯥꯁꯦꯀꯣ
ꯇꯥꯕ꯭ꯔꯣ
ꯑꯣ ꯇꯥꯔꯒꯁꯨ ꯅꯩꯌꯦꯕ ꯑꯗꯨꯗꯤ ꯑꯗꯨꯗꯤ ꯈꯨꯜꯂꯒ ꯆꯥꯁꯤꯅ
ꯅꯪ ꯂꯥꯛꯑꯣꯀꯣ ꯑꯗꯣ
ꯍꯣꯏ ꯂꯥꯛꯀꯦ
ꯑꯃꯕꯨꯗꯤ ꯋꯥꯏ ꯁꯥꯕ
ꯑꯃ ꯋꯥꯔꯤꯗꯤ
ꯍꯥꯥ
ꯐꯖꯅ ꯇꯥꯗ꯭ꯔꯦ ꯍꯧꯖꯤꯛꯇꯤ ꯅꯪꯒꯤꯁꯨ
ꯕꯤꯕꯤ
ꯕꯤ ꯍꯥꯏꯔꯤ ꯀꯅꯥꯔꯣ
ꯀꯅꯥꯔ ꯀꯥꯏꯅꯀꯣ
ꯕꯤ ꯍꯥꯏꯕꯗꯤ ꯀꯅꯥꯅꯣ
ꯑꯩꯈꯣꯏ ꯃꯨ ꯅꯨꯄꯤꯗ ꯋꯥꯔꯤ ꯁꯥꯕ꯭ꯔꯣ ꯅꯪ
ꯁꯥꯗꯦꯍꯦ ꯑ ꯗꯤ
ꯀꯩꯒꯤꯅꯣ ꯍꯥꯥ
ꯀꯅꯥ ꯀ꯭ꯔꯤ ꯀ꯭ꯔꯤ ꯍꯥꯏꯕꯅꯣ ꯅꯪ
ꯅꯝꯕꯔ ꯂꯩꯔꯗꯤ ꯁꯥꯥꯑꯣꯅ ꯍꯥꯏꯕꯅꯤꯗ
ꯀꯅꯥꯒꯤꯔꯣ ꯃꯔꯨ ꯅꯨꯄꯤꯗꯨꯔꯣ ꯃꯥꯒꯤ ꯔꯤꯆꯥꯔꯖ ꯂꯩꯇ꯭ꯔꯦ
ꯏꯟꯀꯃꯤꯡꯁꯨ ꯀꯣꯜꯁꯨ ꯂꯩꯇ꯭ꯔꯦ ꯃꯥꯒꯤꯗꯤ ꯅꯍꯥꯟ ꯌꯨꯝ ꯈꯨꯟ ꯍꯦꯛ ꯌꯧꯔꯒ ꯂꯩꯇ꯭ꯔꯦ
ꯑꯝ
ꯅꯦꯠ ꯋꯥꯆꯞꯗꯒꯤ ꯀꯣꯜ ꯇꯧꯔꯛꯑꯦ ꯑꯩꯅ ꯇꯧꯕꯅꯤ ꯑꯗꯨꯒ ꯑꯗꯨꯗꯨꯒꯤ ꯑꯗꯨꯝ ꯋꯥꯔꯤ ꯁꯥꯒ꯭ꯔꯦꯗ
ꯑꯣ
ꯀꯔꯤ ꯀꯔꯤ ꯀ꯭ꯔꯤ ꯋꯥꯈꯟ ꯈꯜꯂꯒ ꯂꯩꯕ꯭ꯔꯣ ꯍꯧꯖꯤꯛꯇꯤ
ꯋꯥꯈꯟ ꯌꯥꯝ ꯌꯥꯝ ꯇꯧ ꯋꯥꯈꯟ ꯌꯥꯝ ꯇꯧꯔ ꯂꯩꯕ ꯃꯥꯜꯂꯦꯍꯦ ꯀꯔꯤꯁꯨ ꯉꯥꯡꯗ꯭ꯔꯦꯅꯦ ꯃꯆꯤꯟ ꯊꯤꯒꯅꯨ ꯇꯥꯗꯨꯗꯤ
ꯅꯪꯕꯨ ꯈꯟꯕꯅꯤ ꯀꯩꯅꯦ
ꯑꯩꯕꯧꯗꯤ ꯀꯃꯥꯢ ꯈꯟꯑꯦꯔꯣ ꯅꯪ
ꯋꯥꯔꯤ ꯁꯥꯔꯒ ꯂꯩꯕ ꯀꯥꯟ ꯑꯩ ꯑꯩꯒꯤ ꯃꯔꯝꯗ ꯈꯜꯂꯦꯅ ꯍꯥꯏꯔꯗꯤ ꯊꯥꯖꯕ ꯌꯥ ꯗꯦꯗ ꯅꯠꯇ꯭ꯔꯣ
ꯅꯪ ꯀꯩꯗꯧꯔꯒ ꯂꯩꯒꯦ
ꯇꯥꯕ꯭ꯔꯣ
ꯇꯥꯢꯌꯦ
ꯑꯩꯅ ꯕ꯭ꯔꯁ ꯁꯃꯥꯏꯅ ꯇꯧꯗꯨ ꯇꯥꯕ꯭ꯔꯣ ꯍꯣꯢ ꯍꯣꯢ ꯇꯧꯔꯔꯣꯢ
ꯑꯁꯤꯁꯨ ꯇꯥꯕ꯭ꯔꯥ
ꯇꯥꯕꯅꯧ ꯂꯣꯢ
ꯑꯣ
ꯅꯣꯏ ꯅꯣꯏꯒꯤ ꯋꯥꯁꯔꯨꯝꯗꯣ
ꯑ
ꯑ ꯎꯝ ꯎꯝ ꯃꯈꯥꯗꯔꯥ
ꯍꯣꯢ ꯃ ꯈꯥꯗ
ꯑꯣ ꯀꯌꯥ ꯂꯩꯒꯦ ꯋꯥꯁꯨꯔꯝꯒꯤꯗꯤ
ꯏꯁ ꯋꯥꯁꯔꯨꯝ ꯇꯣꯢꯂꯦꯠ ꯆꯣꯢꯂꯦꯠ ꯑꯃꯈꯛꯇꯅꯤꯍꯦ
ꯋꯥꯁꯔꯨꯝꯗꯤ
ꯄꯤꯇꯦ
ꯄꯤꯗꯦ
ꯍꯣꯏ
ꯑꯗꯨ ꯑꯗꯨꯗꯣ ꯅꯣꯏꯒꯤ ꯈꯛꯇ꯭ꯔꯥ ꯅꯠꯇ꯭ꯔꯒ ꯃꯤꯕꯨ ꯁꯌ꯭ꯥꯔ
ꯑꯁ ꯑꯩꯈꯣꯏ ꯂꯣꯏꯅꯃꯛ ꯑꯩꯈꯣꯏ ꯂꯣꯏꯅꯃꯛ ꯗ꯭ꯔꯦꯟꯗ ꯂꯩꯌꯦ ꯃꯤ ꯈꯨꯗꯤꯡ
ꯑꯗꯨꯒ ꯑꯃ ꯈꯛꯇ
ꯍꯣꯏ
ꯑꯣꯏꯁ ꯀ꯭ꯌꯨ ꯑꯣꯏꯔꯝꯒꯅꯤꯗ ꯑꯗꯨꯗꯤ
ꯀ꯭ꯌꯨꯅꯤ ꯍꯣꯏ ꯑꯗꯨ ꯃꯤꯖꯦ ꯀꯌꯥ ꯂꯩ ꯑꯗꯨꯝ ꯊꯕꯛ ꯑꯃ ꯆꯠꯄ ꯑꯗꯨꯝ ꯇꯧꯏꯤꯀꯣ
ꯑꯣ ꯑꯣ ꯐꯥꯏꯗ ꯑꯗꯨ
ꯑꯗꯨꯝ ꯑꯗꯨꯝ ꯑꯗꯨꯃꯗꯤ ꯇꯧꯗꯦ ꯍꯣꯏ ꯑꯗꯨꯕꯨ ꯑꯃꯗꯤ ꯑꯃꯛꯇꯅꯤ ꯑꯗꯨꯕꯨ ꯌꯥꯝ ꯆꯤꯟꯕꯗꯤ ꯅꯠꯇꯦ ꯃꯤꯁꯨ ꯃꯣꯏꯁꯨ ꯀꯌꯥ ꯇꯣꯜꯂꯦꯠ ꯆꯠꯄ ꯃꯜꯂꯦ
ꯍꯣꯢ ꯍꯣꯢ ꯎꯝ ꯄꯩꯡꯁꯨ ꯌꯧꯔꯦꯝ
ꯍꯣꯏ ꯊꯨꯋꯦꯀꯣ
ꯍꯥꯥ
ꯄꯨꯡꯗꯤ ꯌꯥꯝ ꯊꯨꯑꯦꯕ ꯃꯇꯝ ꯆꯠꯄꯗꯣ ꯌꯥꯝ ꯊꯨꯑꯦꯕ
ꯎꯝ ꯑꯗꯨꯅꯦ ꯄꯨꯡ ꯇ꯭ꯔꯥꯒꯨꯝꯕꯗ ꯆꯥꯛ ꯆꯥꯏꯌꯦ ꯑꯗꯨꯒ ꯉꯥꯛꯇꯪ ꯄꯣꯊꯔꯒ ꯕꯔꯣ ꯌꯧꯔꯅꯤ
ꯎꯝ
ꯑꯗꯨꯅꯦ
ꯎꯝ
ꯑꯗꯨꯃꯥꯏꯅ ꯇꯧꯋꯦ
ꯉꯁꯥꯢ ꯆꯥꯛ ꯀꯌꯥꯃꯨꯛ ꯆꯕ꯭ꯔꯥ ꯌꯥꯝ ꯆꯥꯕ꯭ꯔꯥ ꯈꯤꯇꯪ ꯆꯥꯕ꯭ꯔꯥ
ꯈꯔ ꯈꯇꯅꯦ ꯈꯤꯇꯪ
ꯀꯔꯤꯒꯤ
ꯑꯩꯈꯣꯏ ꯗꯗꯥꯅ ꯀꯩꯅꯣ ꯎꯝ ꯑ ꯐ꯭ꯔꯥꯏ ꯇꯧꯋꯦꯕꯀꯣ ꯐꯦꯛ ꯐ꯭ꯔꯥꯏ ꯇꯧꯕꯤꯔꯝꯃꯦꯕ ꯃꯥꯗꯣ
ꯑꯣ
ꯑꯗꯨ ꯃꯥꯗꯣ ꯊꯨꯝ ꯂꯣꯏ ꯍꯥꯞꯄ
ꯑꯣ
ꯆꯥꯕ ꯉꯝꯗꯦꯍꯦ ꯀꯌꯥꯃꯨꯛ ꯌꯥꯝꯅ ꯍꯥꯞꯈ꯭ꯔꯕꯥ ꯈꯪꯗꯦ ꯃꯥꯒꯤꯗꯣ
ꯎꯝ
ꯆꯥꯛ ꯢꯟꯁꯥꯡꯗꯤ ꯅꯪꯅ ꯑꯗꯨꯝ ꯊꯣꯡꯔꯝꯒꯅꯤꯅ ꯅꯠꯇ꯭ꯔꯥ
ꯑꯩꯁ ꯊꯣꯡꯗꯦꯗ ꯑꯌꯨꯛꯇꯨꯗꯤ ꯃꯣꯏꯅ ꯊꯣꯡꯉꯦ ꯑꯗꯣ ꯅꯨꯡꯗꯥꯡꯗ ꯃꯔꯛ ꯃꯔꯛ ꯁꯨꯝ ꯃꯣꯏꯅ ꯊꯣꯡꯑꯦ ꯑꯗꯨ ꯑꯩꯅ ꯅꯨꯡꯗꯥꯡ
ꯢꯁ ꯐꯩꯌꯦꯗꯥ ꯑꯗꯨꯗꯤ ꯑꯩ ꯅꯍꯥꯟ ꯑꯩꯈꯣꯏꯅ ꯂꯥꯛꯄꯗꯣ
ꯅꯣꯏꯗꯤ ꯍꯣꯑꯣ
ꯑ ꯑꯗꯨꯗꯒꯤ ꯃꯕꯥꯅꯤꯗꯤ ꯁꯨꯡꯐꯪ ꯐꯪꯗꯦꯍꯦ
ꯂꯩꯔꯦꯍꯦ ꯑꯗꯨꯗꯤ
ꯑꯩꯅ ꯃꯣꯔꯅꯤꯡ ꯏꯚꯤꯅꯤꯡ ꯑꯗꯨꯝ
ꯑꯗꯨꯗꯤ ꯑꯗꯨꯗꯤ ꯌꯥꯗꯦꯗ ꯆꯠꯅꯕꯤ ꯅꯠꯇ꯭ꯔꯦ ꯍꯟꯗꯛꯀꯤ ꯍꯟꯗꯛꯀꯤ ꯆꯠꯅꯕꯤ ꯅꯠꯇ꯭ꯔꯦ ꯑꯗꯨꯗꯤ ꯅꯨꯄꯤꯅ ꯇꯧꯑꯣ ꯍꯥꯏꯕꯗꯨꯗꯤ ꯌꯥꯗ꯭ꯔꯦꯕ ꯍꯟꯗꯛꯇꯤ
ꯎꯝ ꯑꯗꯨꯅꯤ
ꯑꯗꯨꯁꯦ ꯅꯨꯄꯤ ꯊꯕꯛꯅꯤ ꯑꯗꯨꯃꯥꯏꯅ ꯈꯟꯕꯗꯣ ꯌꯥꯗ꯭ꯔꯦꯕ
ꯎꯝ
ꯃꯣꯏꯁꯨ ꯇꯧꯒꯗꯧꯕꯅꯤꯅꯦ
ꯅꯠꯇ꯭ꯔꯣ
ꯍꯣꯏ ꯆꯨꯝꯃꯦ
ꯍꯣꯏ ꯑꯗꯨꯅꯦ ꯅꯪꯖꯨ ꯑꯗꯨꯃꯥꯏ ꯍꯥꯏꯌꯣ ꯑꯩꯗꯤ ꯑꯩꯗꯤ ꯑꯗꯨꯃꯥꯏ ꯍꯥꯏꯕꯅꯦ ꯑꯣ
ꯑꯩꯈꯣꯏ ꯀꯣꯂꯦꯖꯒ ꯑꯩꯈꯣꯏ ꯀꯣꯂꯦꯖꯗ ꯀ꯭ꯂꯥꯁꯃꯦꯠ ꯑꯣꯏꯕꯀꯣ
ꯑꯣ
ꯃꯥꯗꯣ ꯑꯁꯤ ꯆꯩꯔꯧ ꯆꯤꯡꯗ ꯆꯠꯅꯤꯡꯉꯦꯅ ꯍꯥꯏꯕ
ꯑꯣ
ꯀꯣꯏꯕ ꯆꯠꯅꯤꯡꯉꯦꯅ ꯍꯥꯏꯕ ꯋꯥꯅꯤꯗ ꯑꯗꯨ ꯅꯦꯛꯁ ꯁꯟꯗꯦꯗꯨ ꯆꯠꯁꯦ ꯍꯥꯏꯌꯦ ꯃꯥꯅ
ꯀꯅꯥ ꯅꯃꯥꯟꯅꯕꯤ ꯍꯥꯏꯔꯗꯤ ꯑꯥ ꯈꯨꯟꯒꯤ ꯅꯃꯥꯟꯅꯕꯤꯔꯣ
ꯅꯠꯇꯦ
ꯑꯗꯨꯝ ꯀꯔꯤ ꯃꯩꯇꯩꯔꯣ ꯅꯠꯇ꯭ꯔꯒ ꯑꯣ ꯑꯩꯖꯨ ꯅꯣꯏ ꯈꯨꯟꯒꯤ
ꯇꯦꯂꯤꯌꯥꯡ ꯃꯩꯅꯦ
ꯑꯣ
ꯑꯗꯨ ꯁꯟꯗꯦꯗ ꯆꯠꯁꯦꯅ ꯑꯩꯈꯣꯢ ꯀꯣ
ꯑꯣ
ꯅꯦꯛꯁ ꯁꯟꯗꯦ
ꯌꯥꯏ ꯌꯥꯏ
ꯅꯪꯒꯤ ꯏꯃꯥꯟꯅꯕꯤ ꯅꯍꯥꯟ ꯑꯩꯈꯣꯏꯅ ꯑꯁꯤ ꯑꯋꯣꯟꯆꯤꯡꯗ ꯆꯠꯄꯗꯨ
ꯑ ꯃꯥꯗꯤ ꯁꯤꯗ ꯂꯩꯇ꯭ꯔꯦ
ꯀꯗꯥꯏꯗ ꯂꯩꯒ꯭ꯔꯕ
ꯗꯦꯜꯂꯤꯗ ꯆꯈ꯭ꯔꯦ
ꯃꯥ ꯑꯣ ꯑꯣ ꯀꯩꯗꯧꯕ ꯆꯠꯈ꯭ꯔꯕꯅꯣ
ꯎꯝ ꯀꯩꯅꯣ ꯀꯦꯚꯤꯟ ꯀ꯭ꯔꯨ ꯀꯦꯚꯤꯟ ꯀ꯭ꯔꯨꯒꯤ ꯍꯣꯇꯦꯜꯅꯤ ꯑꯥ ꯑꯗꯨ ꯑꯗꯨꯒꯨꯝꯕꯒꯤ
ꯑꯣ ꯀꯦꯕꯤꯟ ꯀ꯭ꯔꯨꯒꯤ
ꯍꯣꯏ ꯢꯌꯥꯔ ꯍꯣꯁꯇꯦꯁ ꯇꯧꯅꯤꯡꯉꯦ ꯍꯥꯢꯌꯦ ꯃꯥ
ꯌꯧꯋꯦ ꯍꯥꯏꯕ ꯅꯠꯇ꯭ꯔꯣ
ꯑꯦ ꯀꯅꯥꯅ ꯍꯥꯏꯕꯅꯣ ꯑꯗꯨꯅ ꯑꯃꯨꯛ
ꯑꯗꯨꯗꯨ ꯑꯩꯈꯣꯏꯒꯤ ꯏꯃꯥꯟꯅꯕꯤ ꯈꯨꯅ ꯂꯩꯕꯅ ꯍꯥꯢ ꯍꯥꯢꯕꯅꯦ
ꯑꯦ ꯅꯆꯤꯟꯊꯤꯒꯅꯣ ꯑꯗꯨꯗꯤ ꯅꯪꯁꯨ
ꯑꯁꯦꯡꯕ ꯎꯝ ꯀ꯭ꯂꯥꯁ ꯇꯦꯜꯐ ꯍꯦꯛ ꯂꯣꯏꯔꯒ ꯅꯪ ꯑꯗꯨꯗ ꯌꯧꯈ꯭ꯔꯦꯅ ꯍꯥꯏꯕꯅꯤꯀꯣ ꯑꯁꯦꯡꯕꯅꯦ
ꯑꯦ ꯏꯃꯥꯟꯅꯕꯤ ꯍꯥꯏꯗꯤ ꯑꯩꯒ ꯀꯣꯂꯦꯖ ꯃꯅꯥꯅꯕ ꯏꯃꯥꯟꯅꯕꯤꯗꯨꯔꯣ
ꯅꯠꯇꯦꯕ ꯑꯩꯈꯣꯢ ꯈꯨꯟꯗ ꯂꯩꯕꯗꯨꯒꯤ
ꯑꯗꯨ ꯑꯗꯨ ꯑꯩ ꯑꯩꯒꯤ ꯀ꯭ꯂꯥꯁꯃꯦꯠꯗꯨꯅꯤꯗ ꯑꯗꯨꯗꯤ ꯅꯆꯤꯟ ꯊꯤꯕꯅꯦꯍꯦ
ꯍꯣꯏ ꯑꯗꯨꯝ ꯑꯩꯈꯣꯢ ꯑꯩꯗꯤ ꯈꯪꯗꯦ ꯑꯗꯨ ꯃꯥꯅ ꯑꯗꯨꯝ ꯃꯥ ꯌꯧꯔꯕꯅꯤꯅ ꯍꯥꯏꯕ ꯋꯥꯅꯤꯗ
ꯁꯤꯁ ꯑꯣꯏꯗꯕ ꯌꯧꯗꯦꯍꯦ ꯌꯧꯗꯤꯌꯦ ꯃꯥ ꯈꯪꯗꯕꯩ ꯑꯣꯢꯔꯝꯅꯤ
ꯅꯪꯁꯨ ꯀꯦꯚꯤꯟ ꯀ꯭ꯔꯤꯋꯨꯒꯤ ꯇꯧꯕ ꯌꯥꯏꯅ
ꯀ꯭ꯔꯤꯒꯤ ꯇꯧꯍꯟꯅꯤꯡꯕ꯭ꯔꯥ ꯑꯩꯕꯨ
ꯑꯗꯨ ꯅꯪꯗꯤ ꯌꯥꯏꯌꯦꯕ ꯂꯣꯏꯅꯃꯛ ꯅꯪ ꯇꯧꯒꯦꯅ
ꯍꯥꯏꯔꯣꯏ ꯍꯥꯏꯁꯨ ꯍꯥꯏꯔꯣꯏ ꯄꯥꯝꯁꯨ ꯄꯥꯝꯗꯦ ꯑꯩꯗꯤ